ꯑꯣ ꯍꯜꯂꯣ ꯇꯥꯕ꯭ꯔꯣ
ꯑꯥ ꯇꯥꯏꯌꯦ
ꯀꯩꯗꯧꯔꯝꯃꯤꯅꯣ
ꯑ ꯑꯗꯨꯝ ꯍꯤꯞꯂꯝꯃꯤꯅꯦ ꯁꯣꯝꯗꯤ ꯀꯩꯗꯧꯔꯝꯃꯤꯅꯣ
ꯑꯩꯁꯨ ꯍꯤꯞꯄꯤꯅꯦ
ꯎꯝ
ꯀꯥꯏ ꯈꯨꯟꯗ ꯅꯣꯏꯗꯤ
ꯑꯥ
ꯑꯩ ꯆꯤꯡꯃꯩꯔꯣꯡꯗꯩ
ꯆꯤꯡꯃꯩꯔꯣꯡꯗꯩꯔꯣ
ꯑꯥ
ꯊꯕꯛ ꯌꯥꯝ ꯆꯤꯟꯕ ꯃꯥꯜꯂꯦꯀꯣ ꯃꯤ ꯃꯆꯥꯗꯤ
ꯑ ꯆꯤꯟꯕꯨꯗꯤ ꯆꯤꯟꯗꯦꯗ ꯑ ꯉꯁꯥꯏꯒꯤ ꯍꯥꯏꯗꯤ ꯅꯪ ꯇꯦꯛꯠ ꯊꯥꯔꯛꯄ ꯃꯇꯝꯗ ꯃꯤ ꯑꯃꯒ ꯋꯥꯔꯤ ꯁꯥꯕꯗ ꯑꯗꯨꯒꯤ
ꯑꯣ ꯀꯔꯤꯇꯧ ꯂꯩꯕ꯭ꯔꯣ ꯂꯥꯏꯔꯤꯛ ꯇꯝꯃ ꯂꯩꯔꯤꯕ꯭ꯔꯥ
ꯑꯥ ꯍꯣꯏ ꯂꯥꯏꯔꯤꯛ ꯇꯝꯔ ꯂꯩꯔꯤ ꯍꯥꯏꯇꯥꯔꯦ
ꯀꯣꯂꯦꯖ ꯀꯥꯔꯤꯕ ꯀꯔꯤ ꯀꯂꯦꯖꯇ ꯀꯥꯒꯦ
ꯍꯟꯗꯛ ꯂꯣꯏꯕꯗꯤ ꯂꯣꯏꯈ꯭ꯔꯦꯗ ꯀꯩꯅꯣꯗ ꯗꯤ ꯑꯦꯝ ꯗ
ꯍꯟꯗꯛ ꯂꯣꯏꯕ꯭ꯔꯣ ꯍꯟꯗꯛ ꯆꯍꯤ ꯂꯣꯏꯕ ꯎꯝ ꯑꯩꯈꯣꯏꯁꯦ ꯗꯤ ꯑꯦꯝꯗ ꯀꯥꯔꯝꯃꯦ ꯅꯍꯥꯟꯗ
ꯑꯣ ꯀꯝ ꯀꯔꯝꯕ ꯆꯍꯤ ꯗ
ꯇ꯭ꯋꯦꯟꯇꯤ ꯋꯥꯟꯗ ꯂꯣꯏꯌꯦ ꯑꯩꯈꯣꯏꯗꯤ
ꯑꯣ ꯑꯁ ꯍ ꯀꯩꯗꯧꯔꯒ ꯂꯩꯔꯤꯅꯣ ꯍꯧꯖꯤꯛꯀꯥꯟꯗꯤ
ꯍꯧꯖꯤ ꯀꯥꯟꯗꯤ ꯑꯦꯛꯖꯥꯝꯒꯤ ꯑꯗꯨꯝ ꯑꯦꯛꯖꯥꯝ ꯑꯗꯨꯝ ꯊꯥꯔ ꯂꯩꯔꯦ
ꯑꯣ ꯎꯝ ꯍꯣꯏ ꯍꯣꯏ ꯌꯥꯝ ꯐꯩ
ꯀꯔꯤ ꯇ꯭ꯔꯥꯏ ꯄ꯭ꯔꯣ ꯅꯪꯗꯤ ꯅꯪꯒꯤ ꯃꯤꯡ
ꯑꯥ ꯎꯝꯗ ꯃꯤ ꯍꯪꯕ ꯌꯥꯗꯦ ꯍꯥꯏꯇꯥꯏꯅꯦ
ꯃꯤ ꯍꯪꯕ ꯌꯥꯗꯦ ꯀꯔꯤ ꯇ꯭ꯔꯞꯂ ꯍꯥꯏꯕ꯭ꯔꯥꯅꯤ
ꯑꯣ ꯑ ꯑꯩ ꯃꯔꯤꯡ
ꯑꯣ ꯃꯔꯤꯡꯔꯣ
ꯎꯝ
ꯑꯁꯣꯝꯗꯤ ꯀꯩ ꯇ꯭ꯔꯥꯏꯞ ꯑꯣꯏꯕ꯭ꯕ
ꯑꯩꯒꯤ ꯃꯤꯡꯗ ꯀꯃꯥꯏꯅ ꯇꯧꯕ꯭ꯔꯥ
ꯍꯧꯖꯤꯛꯀꯤꯔꯣ
ꯍꯜꯂꯣ
ꯑꯥ ꯍꯜꯂꯣ
ꯑꯗꯨꯗꯤ ꯇꯥꯡ ꯀꯨꯟꯅꯤꯗ
ꯎꯝ
ꯎꯝ ꯀꯌꯥꯃꯨꯛꯇꯤ ꯀꯨꯏꯔꯦ ꯁꯤꯗ ꯌꯥꯎꯕ
ꯀꯨꯏꯗ꯭ꯔꯤ ꯇ ꯑꯩꯁꯨ ꯋꯥꯟ ꯃꯟꯕ ꯒꯨꯝꯕ ꯑꯥ ꯥꯟ ꯃꯟ ꯋꯥꯟ ꯃꯟ ꯋꯥꯟ ꯃꯟ ꯁꯨꯒꯗꯧꯔꯦ ꯋꯥꯟ ꯃꯟꯗꯤ ꯌꯧꯗ꯭ꯔꯤ
ꯑ ꯀꯨꯗ꯭ꯔꯤꯅꯦ ꯗꯨꯗꯤ
ꯍꯣꯏ
ꯎ
ꯀꯅꯥ ꯀꯅꯥꯒ ꯂꯩꯕ꯭ꯔꯣ ꯅꯪꯗꯤ
ꯎꯝ ꯑꯩꯈꯣꯏ ꯐꯦꯃꯤꯂꯤꯒ ꯂꯩ
ꯑꯣ ꯐꯦꯃꯤꯂꯤꯒ ꯄꯨꯟꯅ ꯂꯩꯕ꯭ꯔꯣ
ꯍꯣꯏ
ꯃꯔꯤꯡ ꯇꯦꯡꯅꯧꯄꯜꯗꯒꯤ ꯔꯣ ꯀꯔꯝꯕ ꯈꯨꯟꯗꯒꯤꯔꯣ
ꯎꯝ ꯄꯜꯂꯦꯜ ꯂꯣꯝꯗꯅꯤ
ꯑꯣ ꯍꯧꯖꯤꯛ ꯇꯥꯡꯒꯣꯜ ꯄꯤꯛ ꯂꯩꯔꯝ ꯂꯩꯕ ꯖꯒꯥꯗꯨꯁꯨ ꯂꯩꯀꯣ ꯃꯔꯤꯡꯗꯨꯀꯣ
ꯈꯪꯇꯦꯅꯦ
ꯑꯩ ꯒꯤꯐꯔꯦꯟꯅ ꯃꯥ ꯑꯩꯒꯤ ꯒꯤꯐꯦꯟꯅ ꯃꯥ ꯂꯩꯕꯅꯤ ꯅꯒꯣꯜ ꯄꯤꯛꯛꯇꯣ ꯈꯪꯕ꯭ꯔꯥ ꯀꯔꯤ ꯂꯩꯀꯥꯏ ꯀꯧꯕ꯭ꯔꯗꯨꯅꯤ ꯀꯥꯏꯅ ꯈꯪꯗ꯭ꯔꯦ ꯑꯗꯣ
ꯑꯣ ꯑꯗꯨ ꯂꯣꯝꯅ ꯂꯥꯡꯒꯣꯜ ꯀꯧꯕ
ꯑꯣ ꯄꯂꯦꯜꯗꯤ ꯏꯅꯦ ꯍꯥꯏꯕ ꯄꯠꯂꯦꯜ
ꯎꯝ
ꯅꯨꯡꯉꯥꯏꯕꯅꯦꯍ ꯄ꯭ꯂꯦꯔꯁꯨ ꯃꯤꯁ ꯇꯧꯈ꯭ꯔꯦꯅꯦ ꯆꯠꯇꯕ ꯀꯨꯏꯔꯦ
ꯋꯦꯟꯗ꯭ꯔ ꯅꯨꯡꯉꯥꯏꯕꯅꯦ ꯍꯧꯖꯤꯅ ꯍꯦꯟꯅ ꯅꯨꯡꯉꯥꯏꯈꯗꯣ
ꯎꯝ
ꯀꯣꯏꯕ ꯆꯠꯇ꯭ꯔꯣ ꯍꯧꯖꯤꯛꯀꯥꯟꯗꯤ ꯃꯐꯝ ꯀꯥꯏ ꯀꯥꯏꯗ ꯀꯣꯏꯔꯨꯔꯒꯦ ꯅꯪꯗꯤ
ꯑ ꯀꯣꯏꯕꯒꯨꯝꯕꯗꯤ ꯆꯠꯇꯦꯗ ꯑꯍ ꯑꯃ ꯅꯍꯥꯟ ꯑ ꯂꯥꯁ ꯍꯁ ꯃꯥꯟꯅꯗꯦ ꯄ꯭ꯂꯤꯁ ꯑ ꯑꯩꯈꯣꯏ ꯑꯦꯛꯖꯝ ꯍꯧꯗ꯭ꯔꯤ ꯀꯥꯟꯗ ꯁꯤꯃꯤꯁꯇꯔ ꯂꯣꯏꯗ꯭ꯔꯤ ꯀꯥꯟꯗ ꯑꯦꯛꯖꯥꯝ ꯍꯧꯗ꯭ꯔꯤ ꯀꯥꯟꯗ ꯂꯥꯏꯠ ꯑꯝ ꯍꯧꯖꯤꯛꯇ ꯑꯃ ꯑꯃ ꯆꯠꯂꯝꯃꯦ
ꯑꯣ ꯑꯝ ꯑꯥꯔꯠꯁ ꯂꯧꯕ꯭ꯔꯥ ꯅꯪ ꯗꯤ ꯑꯦꯝ ꯑꯥꯔꯠꯁꯔꯥ ꯀꯥꯃ꯭ꯔꯁꯔꯥ ꯁꯥꯏꯟꯁꯔꯥ
ꯀꯥꯃ꯭ꯔꯁꯇ
ꯀꯥꯃ꯭ꯔꯁꯇꯩꯔꯣ ꯅꯪꯁꯨ
ꯎꯝ
ꯍꯣꯏ ꯑꯩꯁꯨ ꯀꯃ꯭ꯔꯁꯇꯤꯅꯤ ꯕꯤꯕꯤ ꯑꯦꯗꯣ ꯈꯪꯕ꯭ꯔꯥ ꯕꯤ ꯕꯤ ꯑꯦ ꯂꯧꯔꯝꯃꯦ
ꯑꯩꯩꯁꯨ ꯑꯗꯨꯗꯩꯅꯦ
ꯑꯩ ꯅꯪꯁꯨ ꯄꯤꯕꯤꯌꯦꯔꯣ ꯅꯣꯏꯔꯦꯍꯦ ꯑꯦꯝ ꯕꯤ ꯑꯦ ꯇꯧꯕ꯭ꯔꯥ ꯑꯗꯨꯗꯤ
ꯎꯝ ꯍꯟꯇꯛ ꯇꯧꯁꯤꯔꯅ
ꯁꯥꯔ ꯀꯤꯔꯟ ꯈꯪꯕ꯭ꯔꯥ
ꯑꯥ
ꯁꯥꯔ ꯅꯟꯗ ꯀꯦꯁꯣꯔꯁꯨ
ꯑꯥ
ꯎꯝ ꯑꯩꯈꯣꯏ ꯑꯣꯖꯥ ꯉꯥꯛꯇꯅꯦ ꯑꯗꯨ
ꯑꯕꯤꯅꯥꯁꯇꯤ
ꯑꯕꯤꯅꯥꯁꯨ ꯈꯪꯉꯦꯗ
ꯑꯥ ꯃꯥꯗꯤ ꯇꯣꯛꯈ꯭ꯔꯕꯅꯤꯗ
ꯍꯥꯏꯗꯤ ꯇꯣꯛꯈ꯭ꯔꯕꯅꯤ ꯑꯩꯈꯣꯏ ꯃꯇꯝꯗꯗꯤ ꯃꯥ ꯀ꯭ꯂꯥꯁ ꯇꯧꯋꯦ ꯑꯩꯈꯣꯏꯒꯤꯀꯣ
ꯑ ꯃꯥ ꯂꯥꯁ ꯏꯌꯥꯔ ꯇꯣꯛꯈꯤꯕꯅꯦ ꯇꯣꯛꯄꯕꯨꯗꯤ ꯑꯩꯈꯣꯏꯒꯤꯁꯨ ꯂꯧꯔꯝꯃꯦ
ꯊꯕꯛ ꯐꯪꯈ꯭ꯔꯕ꯭ꯔꯣ ꯃꯥꯗꯣ ꯇꯣꯛꯈ꯭ꯔꯕ ꯃꯤꯟꯁ ꯂꯥꯏꯛ
ꯍꯣꯏ ꯊꯕꯛ ꯐꯪꯈ꯭ꯔꯦꯌꯦ ꯕꯦꯡꯒ꯭ꯂꯣꯔꯗ
ꯀꯩ ꯊꯛꯕꯛꯂ
ꯈꯪꯗꯦꯗ ꯑꯗꯨꯕꯨꯗꯤ
ꯀꯣꯄ꯭ꯔꯦꯠꯀꯤꯔꯥ
ꯑꯣ
ꯑꯥ
ꯁꯣꯝꯗꯤ ꯕꯤꯕꯤ ꯑꯦ ꯇꯧ ꯑꯦ ꯑꯦꯝ ꯕꯤ ꯑꯦ ꯇꯧꯗ꯭ꯔꯦ
ꯑꯦꯝ ꯕꯤ ꯑꯦꯁꯨ ꯂꯣꯏꯁꯤꯟꯈ꯭ꯔꯦ ꯑꯩꯗꯤ
ꯑ ꯀꯥꯏꯗ ꯑꯦꯝ ꯌꯨ ꯗ
ꯑꯦꯝ ꯌꯨ ꯗ
ꯅꯨꯡꯉꯥꯏꯕ꯭ꯔꯣ ꯑꯦꯝ ꯕꯤ ꯑꯦ ꯇꯧꯕꯤ ꯑꯦꯝ ꯕꯤ ꯑꯦ ꯇꯧꯕ
ꯍꯣꯏ ꯑꯦ ꯍꯥꯥ
ꯑ ꯑꯦꯝ ꯌꯨꯗ ꯇꯧꯕꯗꯣ ꯅꯨꯡꯉꯥꯏꯕ꯭ꯔꯕ
ꯍꯣꯏꯗ ꯑꯗꯨꯝ ꯅꯨꯡꯉꯥꯏ ꯁꯦꯡꯅ ꯍꯥꯏꯕꯤꯒꯦ ꯃꯅꯤꯄꯨꯔꯗ ꯇꯧꯗꯕꯅ ꯐꯕꯅꯤꯗ ꯕꯤ ꯕꯤ ꯑꯦ ꯑꯦꯝ ꯕꯤ ꯑꯦ ꯇꯝꯕꯁꯦ ꯀꯥꯟꯅꯕꯝ ꯇ ꯂꯩꯇꯦꯗ
ꯍꯣꯏ ꯑꯗꯨꯃꯥꯏꯅ ꯍꯥꯏꯌꯦ ꯑꯗꯣ ꯑꯩ ꯍꯧꯖꯤꯛ ꯑꯩꯁꯨ ꯃꯄꯥꯟ ꯊꯣꯛꯁꯤꯔꯅ
ꯅꯪ ꯂꯣꯏꯈ꯭ꯔꯗꯤ ꯕꯤ ꯕꯤ ꯑꯦ ꯂꯣꯏꯔꯗꯤ ꯀꯦꯠ ꯑꯦꯛꯖꯥꯝꯒꯨꯝꯕ ꯊꯥꯎ ꯇꯦꯠ ꯑꯦꯛꯖꯥꯝꯒꯨꯝꯕ ꯊꯥꯔꯒ ꯑꯩ ꯑꯦꯝ ꯑꯩ ꯑꯦꯝ ꯑꯦꯝ ꯄꯨꯝꯕꯗ ꯆꯠꯄ ꯌꯥꯏꯗꯅ
ꯑꯥ ꯑꯗꯨꯃꯥꯏꯅ ꯈꯜꯂꯝꯃꯦ ꯑꯗꯨꯕꯨ ꯋꯥꯟ ꯏꯌꯥꯔ ꯗ꯭ꯔꯣꯞ ꯇꯧꯕꯗꯧꯗꯣ ꯄꯝꯝꯃꯨꯕꯒꯤ ꯌꯨꯅꯤꯚꯔꯁꯤꯇꯤꯗ ꯑꯣꯏꯅ ꯆꯪꯉꯦ ꯑꯗꯣ ꯐꯒꯦꯔ ꯐꯔꯣꯏꯔ ꯈꯪꯉꯦ
ꯅꯪꯒꯤ ꯐꯌꯨꯆꯔꯗ ꯀꯣꯔꯄ꯭ꯔꯦꯠ ꯖꯣꯕ ꯇꯧꯅꯤꯡꯕꯤꯒꯤꯔꯥ ꯅꯠꯇ꯭ꯔꯒ ꯀꯔꯤ ꯄ꯭ꯂꯥꯟ ꯂꯩꯕꯤꯒꯦꯔꯥ ꯅꯪꯅ ꯕꯤ ꯕꯤ ꯇꯧꯕꯁꯦ
ꯎꯝ ꯍꯣꯏ ꯑꯗꯨꯃꯥꯏꯅꯁꯨ ꯍꯥꯏꯕ ꯌꯥꯗ ꯂꯥꯏꯛ ꯃꯣꯁꯂꯤ ꯑꯩꯒꯤ ꯄ꯭ꯂꯥꯟꯗꯨꯗꯤ ꯂꯥꯏꯛ ꯎꯝ ꯑꯎꯠꯁꯥꯏꯠ ꯑꯣꯐ ꯀꯟꯇ꯭ꯔꯤ ꯆꯠꯅꯤꯡꯕꯒꯤ ꯀꯣ
ꯍꯥꯏꯕꯗꯤ
ꯍꯥꯏꯕꯗꯤ ꯑꯥ ꯀꯝꯄꯅꯤꯒꯨꯝꯕꯗ ꯑꯣꯏꯔꯁꯨ ꯂꯥꯏꯛ ꯑꯥ ꯑꯥꯎꯠꯁꯥꯏꯠ ꯑꯣꯐ ꯏꯟꯗꯤꯌꯥꯗ ꯆꯠꯄꯒꯤ
ꯑꯧ ꯑꯥꯎꯠꯁꯥꯏꯠ ꯏꯟꯗꯤꯌꯥ ꯍꯥꯏꯕ꯭ꯔꯥ ꯅꯪꯅ ꯐꯣꯔꯦꯟ ꯀꯟꯇ꯭ꯔꯤ
ꯑꯥ ꯑꯗꯨꯒꯨꯝꯕꯗ
ꯑꯗꯨꯗꯤ ꯑꯥꯏ ꯑꯦꯝ ꯑꯥꯏ ꯑꯥꯏ ꯑꯦꯝꯒꯨꯝꯕ ꯇꯧꯕꯅ ꯐꯩꯗ
ꯎꯝ ꯍꯟꯗꯛ ꯑꯩꯒꯤ ꯌꯨꯅꯤꯚꯔꯁꯤꯇꯤꯗꯨꯁꯨ ꯐꯗꯤ ꯐꯩꯌꯦ ꯌꯥꯝ ꯍꯥꯏꯌꯦꯗ ꯈꯪꯗꯦ ꯐꯕ꯭ꯔꯥ ꯐꯠꯇꯕ꯭ꯔꯥ
ꯀꯔꯤ ꯌꯨꯅꯤꯕ꯭ꯔꯥꯁ
ꯑꯥ ꯑꯩꯅ ꯆꯪꯒꯗꯧꯕ ꯌꯨꯅꯤꯚꯔꯁꯤꯇꯤꯗꯣ
ꯀꯩ ꯌꯨꯔꯅꯤꯕꯔꯁꯤꯇꯤꯅꯣꯅꯦ
ꯑꯥ ꯄꯤ ꯑꯦꯜ ꯕꯤ ꯑꯦꯝꯗ
ꯀꯔꯥꯏꯗ ꯂꯩꯕ꯭ꯔ ꯗꯣ
ꯄꯨꯅꯦꯗ
ꯄꯨꯅꯤꯗ
ꯎꯝ
ꯑꯗꯣ ꯑꯁ ꯁꯤꯗꯤ ꯑꯗꯨꯗꯤ ꯑꯩ ꯐ꯭ꯔꯦꯟ ꯃꯥꯁꯨ ꯇꯧ ꯇꯧꯕ ꯃꯥꯜꯂꯦ ꯑꯗꯨꯗ
ꯅꯪꯒꯤ ꯐ꯭ꯔꯦꯟꯖꯨ
ꯍꯣꯏ ꯃꯥꯁꯨ ꯁꯤꯗ ꯑꯩꯈꯣꯏ ꯂꯩꯃꯤꯟꯅꯩꯌꯦꯕꯀꯣ ꯁꯤꯗꯀꯣ ꯍꯣꯏ ꯃꯥꯁꯨ ꯀꯝꯄ꯭ꯌꯨꯇꯔ ꯁꯥꯏꯟꯁꯇ ꯑꯦ ꯑꯥꯏꯗ ꯂꯣꯏꯕꯅꯤ ꯑꯦꯝ ꯕꯤ ꯑꯃ ꯑꯗꯨꯗꯤ
ꯎꯝ ꯐꯗꯤ ꯐꯩꯌꯦ ꯍꯥꯏꯕ꯭ꯔꯥ ꯍꯦ
ꯐꯗꯤ ꯐꯩꯌꯦ ꯄ꯭ꯂꯦꯁꯃꯦꯟꯗꯤ ꯂꯩꯌꯦ ꯑꯗꯨꯕꯨ ꯐꯣꯔꯦꯟ ꯄꯨꯝꯕꯒꯤ ꯐꯣꯔꯦꯟ ꯀꯟꯇ꯭ꯔꯤꯒꯤ ꯀꯝꯄꯅꯤꯁꯤꯡꯅ ꯂꯥꯛꯑꯒ ꯄ꯭ꯂꯦꯁꯃꯦꯟ ꯂꯧꯒꯦ ꯍꯥꯏꯗꯤ ꯏꯟꯗꯤꯌꯥꯟꯗꯗꯤ ꯇꯣꯞ ꯏꯟꯁꯇꯤꯇ꯭ꯌꯨꯁꯟ ꯄꯨꯝꯕ ꯍꯥꯏꯔꯗꯤ ꯑꯥꯏ ꯑꯥꯏ ꯑꯦꯝ ꯄꯨꯝꯕꯅꯤꯅꯦ ꯑꯗꯨꯗ ꯇꯧꯕ ꯇꯥꯕ ꯕꯠ ꯏꯐ ꯌꯨ ꯋꯥꯟ ꯇꯨ ꯋꯥꯛ ꯏꯤꯟ ꯏꯟꯁꯥꯏꯠ ꯏꯟꯗꯤꯌꯥ ꯍꯥꯏꯔꯗꯤ ꯑꯗꯨ ꯒꯨꯝꯕꯅꯦ ꯇꯩꯔꯁꯨ ꯀꯩꯁꯨꯀꯥꯏꯗꯦꯗ ꯅꯣ ꯄꯣꯕ꯭ꯂꯦꯝ
ꯍꯥ ꯑꯗꯣ ꯑꯥ ꯃꯣꯏ ꯅꯍꯥꯟ ꯑꯩꯈꯣꯏ ꯑꯥ ꯑꯩꯈꯣꯏ ꯀꯣꯂꯦꯖꯀꯤ ꯑꯣꯏꯅꯁꯨ ꯍꯥꯏꯗꯤ ꯚꯤꯖꯤꯠ ꯆꯠꯄꯅꯦꯕ ꯑꯦꯛꯁꯇ꯭ꯔꯅꯦꯜ ꯚꯤꯖꯤꯠ ꯑꯣꯏꯅ
ꯎꯝ
ꯑꯩꯁꯨ ꯆꯥꯠꯂꯦꯕ ꯑꯗꯣ ꯃꯣꯏ ꯍꯥꯏꯕꯗꯣ ꯗꯨꯕꯥꯏꯒꯤꯁꯦ ꯑꯗꯨꯝ ꯄꯤ ꯍꯥꯏꯕꯅꯦꯕ
ꯑꯥ ꯑꯗꯨꯗꯤ ꯐꯩꯅꯦ ꯐꯩꯅꯦ ꯍꯣꯏ ꯐꯔꯝꯕꯁꯨ ꯌꯥꯏ ꯍꯧꯖꯤꯛꯇꯤ ꯍꯦꯟꯅ ꯐꯦꯁꯤꯂꯤꯇꯤꯗꯣ ꯐꯖ ꯐꯖꯕ ꯀꯃꯥꯏꯅ ꯇꯧꯔꯝꯕꯁꯨ ꯀꯅꯥꯅ
ꯑꯗꯨ ꯃꯣꯏ ꯐꯦꯁꯤꯂꯤꯇꯤꯗꯤ ꯌꯥꯝ ꯐꯩꯌꯦ ꯑꯗꯨꯒ ꯃꯣꯏꯒꯤ ꯀꯩꯅꯣꯗꯨꯁꯨ ꯁꯥꯔꯇꯤꯐꯤꯀꯦꯠꯇꯨꯁꯨ ꯂꯥꯏꯛ ꯇ꯭ꯨꯋꯦꯟꯇꯤꯒꯨꯝꯕ ꯂꯧꯅꯤ ꯑꯗꯨꯃꯥꯏꯅ ꯍꯥꯏꯌꯦꯕꯀꯣ ꯑꯗꯣ ꯍꯧꯖꯤꯛ ꯀꯤꯕꯨꯗꯤ ꯑꯥꯐꯇꯔ ꯑꯥꯐꯇꯔ ꯂꯣꯏꯔꯒ ꯑꯗꯨꯝ ꯏꯟꯗꯤꯌꯥ ꯃꯅꯨꯡꯗ ꯇꯧꯔꯁꯨ ꯂꯦꯇꯔ ꯂꯥꯏꯛ
ꯆꯍꯤ ꯑꯃ ꯑꯅꯤꯒꯨꯝꯕ ꯑꯍꯨꯝꯒꯨꯝꯕ ꯂꯩꯔꯒ ꯍꯦꯟꯅ ꯈꯪꯅꯗꯤ ꯑꯗꯨꯝ ꯑꯥꯎꯠꯁꯥꯏꯠꯇ ꯑꯗꯨꯝ ꯑꯩꯈꯣꯏ ꯏꯊꯟꯗ ꯆꯠꯄ ꯄꯨꯁꯤꯟ ꯌꯥꯏꯗꯅ
ꯎꯝ ꯍꯣꯏ ꯍꯣꯏꯗ
ꯊꯥꯕꯗꯣ ꯆꯍꯤ ꯑꯃ ꯃꯥꯡꯕꯗꯣ ꯑꯃꯨꯛ ꯄꯥꯝꯃꯨꯕꯒꯤꯗ ꯊꯥꯔꯝꯁꯤꯔ ꯈꯜꯂꯕꯅꯦ ꯑꯩ ꯁꯨ ꯑꯥꯏ ꯑꯥꯏ ꯑꯦꯝꯗꯒ ꯒꯨꯝꯕ ꯆꯪꯖꯤꯔ ꯈꯜꯂꯝꯃꯤꯅꯦ ꯑꯗꯨꯕꯨ ꯑꯁ ꯆꯍꯤ ꯑꯃ ꯃꯥꯡꯕꯗꯣ ꯄꯥꯝꯃꯨꯏ ꯑꯦꯅꯥ ꯆꯞ ꯃꯥꯅꯩꯅ
ꯍꯣꯏ ꯍꯣꯠꯅꯧꯗ ꯍꯣꯠꯅꯧꯗ ꯍꯣꯠꯄꯨ ꯍꯣꯠꯅꯔꯗꯤ ꯑꯗꯨꯝ ꯅꯪꯒꯤ ꯏꯁꯄꯤꯁꯜꯂꯤ ꯂꯥꯏꯛ ꯗꯤꯖꯔꯇꯦꯁꯟꯒꯨꯝꯕ ꯇꯧꯕꯀꯣ ꯏꯟꯇꯔꯟꯁꯤꯞꯀꯨꯝꯕ ꯇꯧꯕ ꯑꯦꯁ ꯑꯥꯏ ꯑꯦꯁ ꯑꯥꯏ ꯄꯤ ꯒꯨꯝꯕ ꯇꯧꯕ ꯀꯥꯟꯗ ꯃꯥꯔꯛ ꯐꯖꯔꯗꯤ ꯏꯁꯀꯤꯜꯁ ꯂꯩꯔꯗꯤ ꯑꯗꯨꯝ ꯂꯧ ꯅꯤꯅ ꯀꯝꯄꯅꯤ ꯅꯗꯤ ꯑꯣ ꯃꯥꯔꯛꯁꯇ ꯌꯥꯝ ꯐꯣꯀꯁ ꯇꯧꯗꯕꯅꯦꯕ ꯂꯥꯏꯠ ꯅꯪꯒꯤ ꯏꯟꯇꯔꯟ ꯇꯧꯕꯀꯣ ꯗꯤꯖꯔꯇꯦꯁꯟꯒꯨꯝꯕ ꯇꯧꯕ ꯔꯤꯁꯔꯁꯀꯨꯝꯕ ꯇꯧꯕꯗꯨꯗ ꯅꯪ ꯄꯔꯐꯣꯔꯃꯦꯟꯁ ꯐꯖꯔꯗꯤꯀꯣ
ꯑꯗꯨꯃꯥꯏꯅ ꯍꯥꯏꯌꯦ ꯃꯣꯏꯅꯁꯨ
ꯍꯣꯏ ꯑꯣꯅꯔꯁ ꯄꯦꯄꯔ ꯄꯤꯕ꯭ꯔꯥ ꯅꯪ ꯕꯤꯕꯤꯌꯦ ꯗ ꯑꯣꯅꯔꯁ ꯄꯦꯄꯔ ꯄꯤꯕ꯭ꯔꯥ ꯅꯪ ꯀꯔꯤ ꯏꯔꯗꯔꯥ ꯐꯥꯏꯅꯦꯜ ꯏꯌꯔꯔ ꯍꯧꯖꯤꯛ
ꯎꯝ ꯑꯩ ꯍꯧꯖꯤꯛ ꯂꯣꯏꯔꯦ ꯑꯥ ꯑꯥ
ꯑꯣꯀꯦ ꯅꯣꯏꯒꯤꯗꯨ ꯑꯥꯏꯠ ꯁꯦꯝꯃꯤꯁꯇꯔꯔ ꯁꯤꯛꯁ ꯁꯦꯃꯤꯁ
ꯁꯤꯛꯁ ꯁꯤꯃꯤꯁꯇ꯭ꯔ
ꯑꯣꯀꯦ ꯑꯥꯏꯠ ꯑꯥꯏꯠ ꯇꯧꯗꯕꯤ ꯅꯪꯅ ꯁꯤꯛꯁꯇ ꯂꯣꯏꯕꯀꯣ
ꯇꯧꯕꯗꯣ ꯌꯥꯝ ꯀꯥꯟꯅꯕꯗꯤ ꯑꯣꯏꯗꯦꯌꯦ
ꯎꯝ
ꯂꯥꯏ ꯑꯩ ꯑꯦꯜꯗꯔ ꯁꯤꯁꯇꯔꯗꯨꯁꯨ ꯑꯦꯠ ꯇꯧꯕꯅꯦꯕꯀꯣ ꯑꯗꯣ ꯍꯧꯖꯤꯛ ꯃꯣꯏꯒꯤꯗꯨꯁꯨ ꯆꯍꯤ ꯑꯅꯤ ꯃꯥꯁꯇꯔꯗꯨ ꯆꯍꯤ ꯑꯅꯤ ꯑꯗꯨꯝ ꯇꯧꯅꯤ ꯑꯗꯨꯃꯥꯏꯅ ꯍꯥꯏꯌꯦꯕ ꯑꯗꯨꯅ
ꯑꯞꯄꯔ ꯄꯤ ꯁꯤꯗꯨ ꯀꯌꯥꯔꯥ ꯌꯧꯗ꯭ꯔꯗꯤ ꯑꯅꯤ ꯇꯧꯋꯦ ꯍꯥꯏꯕꯅꯤ ꯄꯤ ꯁꯤꯗꯨꯅ ꯌꯥꯔ ꯌꯧꯔꯗꯃ ꯇꯧꯕ
ꯎꯝ ꯑꯗꯨ ꯃꯥꯏꯗꯣ ꯈꯪꯗꯦꯗ
ꯑꯗꯨꯗꯤ ꯅꯪ ꯑꯣꯅꯔꯁ ꯀ꯭ꯔꯤꯗ ꯂꯧꯕ꯭ꯔꯥ ꯑꯩꯈꯣꯏꯒꯤ ꯃꯇꯝꯗꯗꯤ ꯑꯣꯅꯔꯁ ꯄꯤꯗꯦ
ꯑꯥ ꯑꯩꯈꯣꯏ ꯍꯧꯖꯤꯛ ꯍꯦꯁ ꯑꯥꯔꯒ ꯃꯥꯔꯀꯦꯇꯤꯡ ꯄꯤꯌꯦꯕꯀꯣ
ꯎꯝ
ꯐꯥꯏꯅꯦꯟꯁꯇꯤ ꯌꯥꯎꯗꯕꯅꯦꯕ ꯍꯩꯁ ꯑꯥꯔꯒ ꯃꯥꯔꯀꯦꯇꯤꯡ ꯑꯩ ꯃꯥꯔꯀꯦ ꯀꯦꯇꯤꯡ ꯇꯧꯔꯅꯤ
ꯃꯥꯔꯀꯦꯇꯤꯡꯗ ꯂꯧꯕ ꯑꯥꯏ ꯕꯤ ꯄꯤ ꯑꯦꯁ ꯑꯥꯏ ꯕꯤ ꯄꯤ ꯑꯦꯁ ꯑꯦꯁꯣꯒꯤ ꯃꯥꯔꯀꯦꯇꯤꯡꯒꯤ ꯂꯩꯕꯅꯤ ꯑꯥ ꯑꯦꯝ ꯕꯤ ꯑꯦ ꯗꯅꯤ ꯑꯗꯨꯗꯤ ꯁꯣꯏꯔꯤꯁꯦ ꯑꯗꯨꯒꯨꯝꯕ ꯑꯦꯛꯖꯥꯝꯁꯨ ꯊꯥꯕ ꯌꯥꯅꯤ ꯅꯪ ꯄꯥꯝꯃꯗꯤ
ꯑꯣ ꯑꯦꯝ ꯕꯤ ꯑꯦ ꯂꯣꯏꯔꯒꯀꯣ
ꯍꯣꯏ